ꯇꯥꯕ꯭ꯔꯣ
ꯍꯥꯎ
ꯀꯩꯗꯧꯔꯤꯅꯣ
ꯐꯝꯃꯤ ꯅꯪꯗꯤ
ꯑꯩꯁꯨ ꯐꯥꯝꯃꯤꯌꯦ
ꯇꯦꯔꯦꯁ꯭ꯇ ꯀꯥꯕ꯭ꯔꯣ
ꯇꯦꯔꯦꯁ꯭ꯇ ꯂꯩꯌꯦ ꯍꯣꯏ
ꯑꯩꯈꯣꯏ ꯅꯣꯡ ꯇꯥꯔꯦ ꯑꯃꯨꯛꯀ
ꯀꯔꯤ
ꯅꯣꯡ ꯇꯥꯏ ꯍꯥꯏꯕ
ꯑꯩꯈꯣꯏꯁꯨ ꯄꯣꯡ ꯃꯥꯝꯃꯦ
ꯃꯄꯥꯟ ꯊꯣꯛꯄꯗꯣ ꯅꯣꯡ ꯇꯥꯔꯦ ꯑꯃꯨꯛꯀꯥ
ꯅꯣꯡꯃꯝꯃ‌ꯦꯈ‌ꯣꯏ ꯅ‌ꯣꯡꯇꯥꯗ‌ꯣꯏ ꯃꯥꯜꯂ‌ꯦ꯫ ꯉꯁꯥꯏ ꯅꯨꯡꯊꯤꯟꯗꯒꯤ ꯑꯗꯨꯃꯥꯏꯅ ꯂꯩ ꯍꯥꯏꯌꯦ꯫
ꯍꯥ ꯀꯩꯅꯣ ꯅꯪꯗꯤ ꯎꯗꯕ꯭ꯔꯣ
ꯑꯩꯈꯣꯏꯍꯔꯣꯝꯗꯗꯤ ꯅꯨꯡꯁꯥ ꯁꯥꯏꯌ‌ꯦ ꯑ‌ꯨ ꯒꯥꯔꯤꯅ ꯒꯥꯔꯤ ꯆꯤꯜꯂꯤꯕ
ꯀꯩ ꯍꯤꯖꯥꯡ ꯆꯥꯕ꯭ꯔꯣ
ꯌꯦꯟꯁꯥꯡ
ꯁꯥꯎꯏꯀ‌ꯣ ꯀꯅꯥꯒꯤꯍꯤꯟꯖꯥꯡ
ꯂꯩꯔꯝꯕꯁꯦ ꯏꯌꯥꯝꯕꯗꯨꯅ
ꯃꯥ ꯑꯣꯐ ꯂꯣ
ꯍꯣꯏ ꯑꯔꯝ ꯑꯔꯣꯝꯗ ꯀꯩꯅꯣꯕꯨ ꯃꯥꯜꯂ‌ꯦ ꯃꯉꯥꯜ ꯀꯣꯏ ꯃꯥꯜꯂ‌ꯦ ꯏꯁꯩ ꯊꯥꯔꯒ ꯃꯣꯏꯒꯤ ꯏꯁꯩ ꯑꯃ ꯂꯩꯗꯥꯏꯅ‌ꯦ
ꯑꯥ
ꯗꯨ ꯊꯔ‌ꯣ
ꯀꯩꯅ‌ꯣ ꯂꯥꯡꯉꯦ
ꯅꯨꯡꯁꯤꯠ ꯍꯨꯝꯕꯩꯅꯦ ꯃꯤꯅ ꯉꯥꯡꯕ ꯀꯥꯟꯗꯗꯤ ꯀꯟꯅ ꯇꯥꯏ ꯅꯪꯅ ꯉꯥꯡꯕ ꯄꯥꯟꯅ ꯇꯞꯅ ꯇꯥꯏ
ꯀꯩꯀꯩ ꯇꯧꯕ꯭ꯔꯕ ꯉꯁꯤꯗꯤ ꯅꯨꯡꯊꯤꯜ
ꯑꯗꯧꯗ‌ꯣꯏꯅ‌ꯣ ꯐꯂꯦ ꯄꯦ ꯀꯁꯇꯃꯔ ꯍꯥꯏꯌ‌ꯦ
ꯋꯥꯕ꯭ꯔꯣ
ꯋꯥꯏꯌ‌ꯦ
ꯀꯃꯥꯏ ꯋꯥꯔꯤꯅ‌ꯣ
ꯋꯥꯗ꯭ꯔꯗꯤ ꯌꯨꯝ ꯍꯟꯕ ꯀꯥꯟꯗ ꯅꯪ ꯂꯩꯔꯝꯃꯗꯤ ꯐꯥꯗꯣꯏꯕ
ꯑꯩ ꯂꯩꯔꯝꯃꯁꯨ ꯀꯃꯥꯏꯅ ꯋꯥꯕ ꯐꯥꯗꯧꯕ ꯀꯔꯤꯁꯨ ꯐꯔꯣꯏ
ꯋꯥꯅꯥ ꯍꯟꯕ ꯀꯥꯟꯗ ꯅꯪ ꯁꯛ ꯎꯔꯗꯤ ꯐꯥꯒꯅꯤꯅ
ꯏꯁ ꯑꯩ ꯁꯛ ꯉꯥꯛꯇ ꯎꯔꯗꯤ ꯐꯥꯗꯧꯕ ꯅꯨꯡꯉꯥꯏꯇꯦ ꯅꯪ ꯅꯨꯡꯁꯤꯠꯇꯣ ꯅꯨꯡꯉꯥꯏꯇꯦ ꯕ ꯅꯪ ꯅꯨꯡꯁꯤꯠꯇꯣ ꯅꯨꯡꯉꯥꯏꯇꯦ ꯑꯃꯐꯥꯎ ꯇꯥꯗꯦ
ꯅꯨꯡꯁꯤꯠ ꯌꯥꯝ ꯀꯟꯅꯥ ꯍꯨꯝꯃꯦ
ꯃꯅꯨꯡ ꯆꯪꯉꯣ ꯃꯅꯨꯡꯗ
ꯁꯥꯏꯀ꯭ꯂꯣꯟꯒ ꯂꯥꯛꯇ‌ꯣ ꯃꯥꯜꯂ‌ꯦ
ꯃꯅꯨꯡ ꯆꯪꯉꯣ
ꯃꯅꯨꯡꯗꯤ ꯏꯌꯥꯝꯕ ꯑꯃꯥ ꯂꯩꯌ‌ꯦ
ꯂꯩꯁꯅꯨꯗ ꯃꯥ ꯂꯥꯡꯕꯁꯨ ꯅꯠꯇꯦ
ꯂꯥꯡꯒꯅꯤꯌ‌ꯦ ꯂꯥꯡꯒꯅꯤꯌꯦ ꯀꯩꯁꯨ ꯇꯧꯔ‌ꯣꯏ
ꯅꯃꯥꯟꯅꯕꯤꯗꯨꯗꯤ ꯐꯥꯎꯅꯕ꯭ꯔꯣ
ꯅꯣꯏ ꯅꯣꯡ ꯇꯔꯥ ꯅꯣꯡ ꯃꯈꯣꯟ ꯇꯥꯏꯌ‌ꯦ
ꯍꯝ ꯅꯃꯥꯟꯅꯕꯤꯗꯨꯗꯤ ꯐꯥꯎꯅꯕ꯭ꯔꯥꯕ
ꯀꯥꯅꯥꯏ ꯏꯃꯥꯟꯅꯕꯤ
ꯅꯃꯥꯟꯅꯕꯤ ꯅꯃꯥꯟꯅꯕꯤ
ꯐꯥꯎꯅꯗꯦ
ꯅꯣꯡ ꯇꯥꯏꯌꯦ ꯐꯣꯟꯁꯨ ꯆꯥꯔꯖ ꯇꯧꯍꯧꯗꯦ ꯍꯣꯔꯦꯟ ꯐꯣꯟ ꯃꯩ ꯃꯨꯠꯂꯗꯤ ꯅꯨꯡꯉꯥꯏꯅꯤ
ꯐꯥꯎꯅꯗꯦ
ꯑꯣ
ꯀꯩꯒꯤꯅꯣ
ꯑꯗꯨꯝ ꯐꯥꯎꯅꯕ꯭ꯔꯥ ꯍꯥꯏꯕꯅꯤ
ꯐꯥꯎꯅꯔꯗꯤ ꯀꯩꯒꯤꯅꯣ
ꯐꯥꯎꯅꯕ꯭ꯔꯥ ꯍꯥꯏꯕꯅꯦ
ꯑꯥ
ꯐꯥꯎꯅꯕ꯭ꯔꯥ ꯍꯪꯕꯅꯦ ꯐꯥꯎꯅꯕ ꯃꯥꯜꯂꯦ ꯅꯪ
ꯐꯥꯎꯅꯗꯤꯌꯦ
ꯃꯤꯅ ꯑꯩꯅ ꯂꯨꯁ ꯊꯥꯕꯗꯤ ꯔꯤꯌꯦꯛ ꯇꯧꯗꯦ ꯃꯥꯅ ꯑꯣꯏꯅ ꯌꯦꯡꯗꯕꯤ ꯃꯥ ꯑꯣꯏꯅ ꯊꯥꯔꯛꯀꯅꯤ
ꯍꯝ ꯇꯧꯋꯤꯅ ꯅꯪꯒꯤ ꯔꯤ ꯅꯪ ꯔꯤꯜꯁ ꯔꯤꯌꯦꯛ ꯇꯧꯗꯕ ꯌꯥꯎꯕ꯭ꯔꯥ ꯑꯩ ꯑꯥꯏꯖꯤ ꯅꯪ ꯄꯥꯏꯔ ꯀꯩꯗꯧꯗꯣꯏꯅꯣ ꯄꯥꯏꯌꯣꯅ ꯆꯤꯟꯊꯤꯕ ꯇꯧꯕꯁꯨ ꯅꯠꯇꯦ
ꯀꯩꯀꯩ ꯇꯧꯕ꯭ꯔꯣ ꯅꯨꯡꯊꯤꯟꯗꯤ
ꯀꯩꯗꯧꯗꯣꯏꯅꯣ ꯑꯗꯨꯝ ꯂꯩꯌꯦ
ꯂꯩꯇꯦ ꯑꯗꯨꯝ ꯍꯣꯏ ꯑꯗꯨꯃꯥꯏꯅ ꯋꯥꯔꯤ ꯁꯥꯔꯧ ꯅꯁꯤꯅꯦ ꯍꯣꯏ ꯀꯩꯗꯧꯕ
ꯑꯩꯈꯣꯏ ꯁꯤꯅꯤꯌꯔ ꯑꯩꯈꯣꯏꯗꯨꯝ ꯃꯣꯏꯒꯤꯗꯣ ꯑꯥꯔ ꯁꯤ ꯄꯤ ꯍꯥꯏꯅ ꯑꯩꯈꯣꯏ ꯏꯟꯁꯦꯟꯇꯤꯞ ꯑꯃ ꯂꯩꯌꯦꯕꯀꯣ ꯑꯦꯛꯁꯇ꯭ꯔꯥ ꯕ꯭ꯔꯥꯟꯇꯤ ꯑꯗꯨ ꯍꯥꯞꯇꯕ ꯂꯦꯞꯇꯣꯞꯀꯨꯝꯕ ꯑꯩꯈꯣꯏꯗꯤ ꯑꯩꯒꯤ ꯑꯥꯏꯗꯤꯗ ꯍꯥꯞꯀꯅꯤ ꯑꯩꯒꯤ ꯑꯥꯏ ꯗꯤꯗ ꯀꯩꯅꯣ ꯇꯧꯕꯅꯤ ꯑꯗꯣ ꯏꯟꯁꯦꯟꯇꯤꯞ ꯌꯥꯎꯕꯈꯣꯏꯗꯤ ꯃꯣꯏꯒꯤ ꯑꯥꯏ ꯗꯤꯗ ꯇꯧꯕꯅꯤ ꯂꯣꯏꯈ꯭ꯔꯦ
ꯅꯪꯁꯨ ꯈꯪꯕꯅꯤꯅ ꯑꯗꯨ ꯅꯪꯁꯨ ꯑꯗꯨ ꯍꯩꯈ꯭ꯔꯕꯅꯤꯅ ꯇꯧꯔꯨꯅ
ꯑꯩꯗꯤ ꯃꯤ ꯂꯦꯞꯇꯣꯞ ꯑꯦꯇꯦꯟ ꯇꯧꯕꯁꯨ ꯍꯩꯇ꯭ꯔꯤ ꯍꯧꯖꯤꯛꯇꯤ
ꯑꯗꯨ ꯀꯔꯤꯕꯨ ꯇꯧꯔꯪꯒꯦ
ꯑꯗꯨ ꯍꯩꯔꯗꯤ ꯐꯥꯒꯗꯧꯕ ꯗꯨꯁꯨ ꯍꯩꯇꯦ
ꯇꯨꯟ ꯂꯦꯞꯇꯣꯞ ꯑꯦꯇꯦꯟ ꯇꯧꯕ ꯍꯥꯏꯁꯦ ꯀꯃꯥꯏꯅ ꯇꯧꯗꯣꯏꯅꯣ
ꯑꯦꯇꯦꯟ ꯇꯧꯕ ꯍꯥꯏꯁꯦ ꯀꯁꯇꯃꯔ ꯂꯥꯛꯑꯅꯤ ꯀꯁꯇꯃꯔ ꯂꯥꯛꯑꯒ ꯀꯔꯤ ꯀꯔꯤ ꯀꯝ ꯀꯔꯝꯕ ꯄꯥꯝꯕ꯭ꯔꯥ ꯀꯔꯝꯕꯅꯣ ꯍꯪꯉꯅꯤ
ꯑꯗꯨ ꯀꯔꯝꯕꯅꯣ ꯍꯪꯉꯣ ꯑꯗꯨ ꯅꯪ ꯀ꯭ꯔꯤ ꯑꯦꯇꯦꯟ ꯇꯧꯕ ꯍꯩꯇꯕ꯭ꯔꯣ
ꯑꯗꯨ ꯃꯣꯏꯒꯤ ꯑꯥ ꯃꯅꯨꯡ ꯌꯧꯕ ꯋꯥ ꯍꯪꯉꯗꯤ ꯑꯩꯗꯤ ꯈꯪꯗꯦꯕ ꯀꯝꯄ꯭ꯌꯨꯇꯔ ꯃꯅꯨꯡꯗ ꯀꯩ ꯀꯩꯗꯨ ꯗꯥ ꯀꯔꯤ ꯀꯔꯤ ꯂꯦꯞꯇꯣꯞ ꯃꯅꯨꯡꯗ ꯀꯩ ꯀꯩ ꯌꯥꯎꯕ꯭ꯔꯥ ꯀꯔꯝꯕ ꯄ꯭ꯔꯣꯁꯦꯁꯔ ꯔꯥ ꯀꯔꯤꯔꯥ ꯍꯥꯏꯕꯗꯣ ꯑꯥ ꯃꯅꯨꯡ ꯌꯧꯅ ꯆꯠꯂꯗꯤ ꯑꯩꯗꯤ ꯈꯪꯗꯦꯕ ꯑꯗꯨꯝ ꯃꯄꯥꯟꯒꯤ ꯑꯣꯏꯅꯗꯤ ꯍꯥꯏꯕ ꯍꯩꯔꯦ
ꯑꯗꯨ ꯅꯪꯁꯨ ꯈꯔ ꯇꯝꯃꯣꯅ ꯑꯗꯨ ꯈꯔ ꯄꯥꯑꯣꯅ
ꯑꯩꯁꯨ ꯑꯦꯇꯦꯟ ꯌꯥꯝ ꯇꯧꯈ꯭ꯔꯦ ꯍꯧꯖꯤꯛ ꯑꯦꯄꯜꯒꯤ ꯂꯦꯞꯇꯣꯞꯇꯤ ꯑꯦꯇꯦꯟ ꯇꯧꯕ ꯍꯥꯏꯔꯦꯕꯀꯣ
ꯅꯪꯁꯨ ꯈꯔ ꯄꯥꯗ꯭ꯔꯗꯤ ꯀꯃꯥꯏꯅ ꯍꯩꯗꯣꯏꯅꯣ
ꯑꯩꯈ꯭ꯔꯦꯅ ꯈꯔ ꯄꯥꯔꯥ ꯍꯥꯏꯕꯗꯨꯗꯤ ꯍꯩꯈ꯭ꯔꯦ ꯄꯥꯗꯕꯤꯗꯕ ꯍꯩꯕ ꯍꯩꯕꯗꯣ ꯍꯩꯇ꯭ꯔꯤꯕ
ꯄꯥꯗꯕꯤꯗꯤ ꯀꯃꯥꯏꯅ ꯍꯩꯗꯣꯏꯅꯣ
ꯑꯁ ꯑꯗꯨꯗ ꯈꯪꯗꯦ ꯑꯩꯁꯦ ꯑꯦꯁ ꯑꯦꯁ ꯁꯤ ꯊꯥꯅꯉꯥꯏꯒꯤ ꯄꯥꯕ ꯍꯧꯔꯅꯤ
ꯍꯧꯔꯣ ꯆꯤꯟꯗ ꯉꯛꯍꯒꯅꯣ ꯊꯕꯛꯁꯨ ꯌꯥꯎꯈ꯭ꯔꯣ
ꯀꯔꯝꯕꯗ ꯍꯧꯗꯣꯏꯅꯣ ꯈꯪꯗꯦ ꯍ ꯍꯦꯛ ꯀꯩꯅꯣ ꯐꯪꯕꯒ ꯍꯧꯔꯅꯤ
ꯅꯣꯠꯕꯨꯛ ꯑꯃꯅꯤ ꯇꯦꯛꯁꯕꯨꯛ ꯑꯃꯅꯤ ꯂꯩꯔꯒ ꯈꯣꯠꯄꯒ
ꯍꯧꯔꯣ ꯄꯕ ꯍꯧꯔꯣ
ꯐꯥꯔꯗꯣꯏꯅꯦ
ꯑꯩꯁꯨ ꯄꯥꯔꯅꯤ ꯑꯩꯁꯨ
ꯅꯪꯁꯨ ꯄꯥꯎ ꯀꯣ
ꯎꯝ
ꯅꯪꯗꯣ ꯁꯦꯂꯁꯟ ꯐꯪꯉꯗꯤ ꯐꯅꯤꯌꯦ
ꯍꯧꯖꯤꯛꯀꯗꯣ
ꯐꯗꯤ ꯇ꯭ꯔꯅꯤꯡ ꯇꯣꯏꯗꯣ
ꯇꯧꯅꯤꯌꯦ ꯇꯧꯗ꯭ꯔꯗꯤ ꯏꯁ
ꯇꯧꯔꯒ ꯁꯥꯔꯇꯤꯐꯤꯀꯦꯠꯇꯨ ꯉ ꯄꯥꯏꯔꯁꯨ ꯀꯣꯟꯅ ꯍꯧꯖꯤꯛ ꯉꯝꯗ꯭ꯔꯁꯨ ꯀꯣꯟꯅ ꯇꯧꯕ ꯌꯥꯏꯅ ꯃꯣꯅ ꯑꯗꯨ ꯅꯪ ꯃꯔꯛ ꯑꯃ ꯇ꯭ꯔꯦꯅꯤꯡꯗꯣ ꯅꯪ ꯇ꯭ꯔꯦꯅꯤꯡ ꯂꯣꯏꯔꯦꯕꯀꯣ ꯃꯔꯝ ꯑꯃ ꯌꯥꯎꯈ꯭ꯔꯦꯕ ꯌꯥꯎꯔꯒ ꯇ꯭ꯔꯦꯅꯤꯡ ꯂ ꯑꯣꯏꯔꯗꯤ ꯀꯃꯥꯏꯅ ꯇꯧꯗꯣꯏ ꯃꯣꯏꯅ ꯊꯕꯛ ꯄꯤꯗꯣꯏ
ꯑꯩꯈꯪꯒꯩ ꯒ꯭ꯌꯥꯟ ꯇꯥꯔꯗꯤ ꯐꯥꯔꯃꯥꯁꯤꯁꯦ ꯀꯃꯥꯏꯅ ꯇꯧꯕ꯭ꯔꯣ
ꯄꯤꯗꯤ ꯄꯤꯗꯧ ꯃꯥꯜꯂꯦꯀꯣ ꯑꯗꯨ ꯅꯔꯁ ꯈꯣꯏꯗꯤ ꯃꯣꯏꯗꯤ ꯊꯕꯛ ꯄꯤꯒꯅꯦꯕ ꯅꯠꯇ꯭ꯔꯥ
ꯒꯣꯔꯃꯦꯟ ꯈꯣꯏꯒꯤꯗꯤ ꯑꯗꯨꯝ ꯄꯤꯔꯦ ꯑꯗꯨ ꯒꯣꯔꯃꯦꯟꯈꯣꯏꯅ ꯄ꯭ꯔꯥꯏꯚꯦꯠꯇ ꯇꯝꯕꯈꯣꯏꯗꯤ ꯍꯌꯦꯉ ꯃꯊꯟ ꯊꯤꯖꯕ ꯇꯥꯔꯦꯗꯤ ꯅꯗ꯭ꯔꯦ ꯍꯦꯒꯗꯤ ꯒꯔꯃꯦꯟ ꯏꯅ
ꯑꯣ
ꯐꯥꯎꯔꯗꯤ
ꯑꯣ ꯌꯥꯝ ꯐꯩꯅꯦ ꯑꯗꯨꯗꯤ
ꯑꯗꯨꯝꯃꯛꯄꯥꯏ ꯍꯥꯏꯔꯗꯤ ꯁꯣꯔꯣꯝꯗ ꯆꯪꯕꯁꯨ ꯌꯥꯔꯦ ꯑꯗꯨꯗꯤ ꯁꯣꯝꯗ ꯆꯪꯉꯒ ꯊꯤꯕꯁꯨ ꯌꯥꯔꯦ
ꯑ ꯐꯔꯃꯥꯁꯤꯕꯨ ꯐꯔꯃꯥꯁꯤꯒ ꯐꯥꯔꯃꯥꯁꯤꯕꯨ ꯀꯩꯗꯧꯕꯩ ꯃꯄꯥꯟꯗ ꯑꯃꯨꯛ ꯊꯣꯛꯀꯗꯣꯏꯅꯣ
ꯑꯦ ꯊꯣꯛꯄꯦ ꯍꯥꯏꯅꯣ ꯁꯣꯝꯗꯁꯨ ꯂꯩꯃꯤꯟꯅꯕꯅꯤꯅ ꯍꯥꯏꯒ ꯂꯩꯃꯤꯟꯅꯅꯤꯅ
ꯏꯃꯥꯟ ꯌꯥꯔꯣꯏꯌꯦ
ꯀꯔꯤ
ꯏꯃꯥ ꯍꯣꯏꯅ ꯌꯥꯔꯣꯏ ꯍꯥꯏꯕ
ꯀꯩꯒꯤ
ꯀꯩꯗꯧꯕ ꯊꯣꯛꯀꯅꯤ ꯍꯥꯏꯅꯤꯌꯦ
ꯑꯗꯨ ꯐꯥꯔꯃꯥꯁꯤꯒꯤ ꯇꯝꯕ ꯊꯣꯛꯀꯦ ꯍꯥꯏꯒꯅꯤꯅ
ꯍꯔꯑꯗꯨꯒꯤ ꯈꯨꯗꯤꯍꯦ ꯋꯥꯔ ꯈꯜꯂꯀꯥꯟꯗ ꯑꯃꯨꯛ ꯍꯥꯏꯅꯁꯦ ꯈꯟꯕ꯭ꯔꯥ ꯈꯟꯗꯕ꯭ꯔꯥ ꯍꯥꯟꯅ ꯔ꯭ꯔꯦ ꯀꯟꯅ ꯇꯧꯕ ꯈꯟꯅꯕ
ꯇꯉꯗ ꯏꯅꯦ
ꯅꯪ ꯁꯨꯞ ꯇ ꯑꯣ ꯇꯧꯗꯣ ꯑꯃꯥꯟ
ꯑꯣꯔꯦꯍꯦ
ꯍꯧꯖꯤꯛꯀꯤ ꯁꯤꯒꯤꯁꯤ ꯉꯥꯛꯇ ꯌꯥꯎꯔꯗꯤ ꯑꯩꯁꯨ ꯍꯔꯥꯎꯒꯗꯧꯕ
ꯍꯔꯥꯎꯕꯅꯤ ꯑꯩꯁꯨ ꯁꯤꯗ ꯏꯌꯥꯝꯕ ꯈꯣꯏ ꯌꯦꯟꯁꯥꯡ ꯑꯍꯥꯎꯕ ꯆꯥꯍꯟꯒꯅꯤ
ꯑꯦꯁ ꯄꯩꯁꯥ ꯂꯩꯇ꯭ꯔꯁꯨ
ꯄꯩꯁꯥ ꯂꯩꯇ꯭ꯔꯁꯨ ꯃꯤꯒꯤ ꯋꯥꯏꯔꯁꯨ
ꯎꯝ ꯁꯛꯇꯣ ꯄꯪꯋꯥꯏ ꯋꯥꯢꯅꯨ ꯃꯤꯉꯣꯟꯗ
ꯋꯥꯢꯔꯣꯢꯌꯦ ꯑꯩꯉꯣꯟꯗ ꯊꯖꯕ ꯃꯤꯁꯨ ꯂꯩꯥꯇꯦ ꯄꯩꯁꯥ ꯋꯥꯢꯒꯦ ꯍꯥꯢꯔꯁꯨ ꯅꯪ ꯉꯥꯛꯇꯅꯤ
ꯀꯔꯤꯒꯤ ꯊꯥꯖꯗꯕ ꯎꯝ
ꯊꯕꯛꯁꯨ ꯇꯧꯕ ꯍꯧꯕ꯭ꯔꯥ ꯍꯧꯗꯕ꯭ꯔꯥ ꯍꯥꯏꯅ ꯈꯟꯕꯒꯤꯁꯨ ꯂꯩꯔꯝꯒꯅꯦꯕ ꯇꯣꯂꯣꯞ ꯆꯥꯒꯦꯔꯥ ꯆꯥꯔꯣꯏꯔꯥꯁꯨ ꯈꯪꯗꯅ ꯀꯥꯏꯅ ꯇꯧꯕ ꯃꯤꯁꯨ ꯂꯩꯒꯅꯤꯕ ꯎꯝ
ꯑꯥ ꯋꯥꯢꯗ ꯐꯖꯅ ꯍꯧꯖꯤꯛ ꯑꯩꯈꯣꯏ ꯀꯝꯄ꯭ꯌꯨꯇꯥꯔ ꯀꯣꯆꯤꯡꯒꯤꯁꯨ ꯑꯦꯛꯖꯥꯝ ꯊꯥꯅꯤꯡꯉꯥꯏ ꯐꯣꯔꯝ ꯐꯤꯜ ꯑꯞ ꯇꯧꯔꯣ ꯍꯥꯏ ꯑꯗꯨꯁꯨ ꯂꯩꯇꯦ
ꯑꯣ ꯑꯗꯨꯁꯨ ꯊꯥꯎꯑꯣ ꯊꯥꯔꯒꯅꯦ
ꯊꯥꯅꯤꯡꯉꯥꯢ ꯐꯣꯔꯝ ꯐꯤꯜ ꯑꯞ ꯏꯝꯐꯥꯜ ꯆꯠꯅꯤꯡꯉꯥꯢ ꯗꯦꯠ ꯐꯣꯠ ꯏꯝꯐꯥꯜ ꯆꯠꯅꯤꯡꯉꯥꯢꯁꯨ ꯒꯥꯔꯤ ꯕꯔꯥꯁꯨ ꯂꯩꯇꯦ
ꯑꯩꯈꯣꯏꯗꯤ ꯑꯉꯥꯡ ꯑꯩꯈꯣꯏ ꯇꯧꯕꯗꯤ ꯑꯗꯨꯒꯨꯝꯕꯁꯨ ꯄꯩꯁꯥꯁꯨ ꯂꯧꯗꯦ
ꯑꯩꯈꯣꯏꯗꯤ ꯂꯧꯋꯦ ꯐꯣꯔꯝ ꯐꯤꯜ ꯑꯞꯇꯣ ꯆꯅꯤ ꯆꯅꯤꯅꯦ ꯍꯥꯏ
ꯑꯗꯨ ꯑꯩꯈꯣꯏ ꯍꯥꯟꯅ ꯄꯤꯕꯗꯨꯗ ꯑꯗꯨꯝ ꯂꯣꯏꯈ꯭ꯔꯦ ꯑꯗꯨ ꯁꯥꯔꯇꯤꯐꯤꯀꯦꯠꯁꯨ ꯄꯤꯌꯦ ꯑꯩꯈꯣꯏꯗꯤ
ꯑꯗꯨꯅꯦ ꯀꯔꯤꯒꯤꯔꯥ ꯈꯪꯗꯦ ꯃꯥꯢꯗꯤ ꯄꯩꯁꯥ ꯆꯥꯅꯤꯡꯕꯒꯤꯔꯥ ꯀꯔꯤ ꯇꯧꯅꯤꯡꯕꯒꯤꯔꯥ ꯅꯪ ꯁꯥꯔꯇꯤꯐꯤꯀꯦꯠ ꯂꯧꯕ꯭ꯔꯣ
ꯁꯥꯔꯇꯤꯐꯤꯀꯦꯠ ꯂꯩꯌꯦ ꯑꯩꯒꯤ ꯕꯦꯁꯤꯛꯀꯤ ꯁꯤꯛꯁ ꯃꯟꯒꯤꯗꯣ
ꯑꯝ
ꯑꯗꯨ ꯕꯦꯁꯤꯛꯒꯤ ꯂꯩꯌꯦ ꯑꯩꯉꯣꯟꯗ ꯑꯩꯗꯤ ꯑꯃꯨꯛꯒ
ꯎꯝ ꯑꯩꯗꯣ ꯍꯧꯖꯤꯛꯇꯤ ꯀꯔꯤꯁꯨ ꯂꯩꯇ꯭ꯔꯦ ꯑꯩꯉꯣꯟꯗ ꯖꯤꯔꯣ ꯂꯩꯔꯦ
ꯄꯩꯁꯥꯔꯣ
ꯎꯝ
ꯎꯝ
ꯑꯗꯨꯒꯤ ꯑꯩ ꯅꯤꯄꯥꯗ ꯍꯪꯕꯤꯌꯣ ꯍꯥꯏꯕ ꯁꯥꯔꯗꯨꯗ ꯎꯝ ꯑꯩꯈꯣꯏꯗ ꯑꯦꯛꯖꯥꯝ ꯊꯥꯗ꯭ꯔꯗꯤ ꯁꯥꯔꯇꯤꯐꯤꯀꯦꯠ ꯄꯤꯔꯣꯏꯗ꯭ꯔꯅ ꯍꯪꯕꯤꯌꯨ ꯍꯥꯏꯕ ꯉꯁꯥꯏꯗꯣ ꯃꯥ ꯍꯪꯗ꯭ꯔꯦ ꯀꯥꯎꯈ꯭ꯔꯦ
ꯑꯗꯨ ꯍꯥꯡꯉ ꯌꯦꯡꯉꯣ ꯀꯔꯤꯒꯤꯅꯣ ꯁꯥꯔ ꯑꯩꯈꯣꯏꯒꯤ ꯑꯗꯨꯒꯨꯝꯕꯁꯨ ꯍꯥꯟꯅꯁꯨ ꯍꯥꯏꯗꯦꯅ ꯑꯗꯨꯝꯈꯣꯏꯗꯤ ꯐꯣꯔꯝ ꯐꯤꯜ ꯑꯞ ꯀꯔꯤ ꯑꯩꯈꯣꯏ ꯑꯦꯗꯃꯤꯁꯟ ꯇꯧꯕꯗ ꯂꯣꯏ ꯌꯥꯎꯈ꯭ꯔꯕ꯭ꯔꯅ ꯍꯥꯏꯔꯒ ꯍꯥꯏꯌꯨ
ꯑꯝ ꯃꯔꯨꯞꯁꯨ ꯀꯨꯏꯔꯛꯇ꯭ꯔꯦ ꯆꯪꯅꯤꯡꯉꯥꯏꯗꯤ ꯃꯌꯥꯝꯗ ꯃꯌꯥꯝ ꯄꯥꯏꯔ ꯂꯩꯔꯦ
ꯑꯗꯨꯅꯦ ꯆꯪꯕ ꯀꯥꯟꯗ ꯄꯨꯂꯞ ꯂꯥꯛꯄꯗꯣ ꯂꯩꯇꯕ ꯀꯥꯟꯗ ꯂꯩꯇꯕ ꯀꯥꯟꯗ ꯄꯨꯂꯞ ꯂꯥꯛꯄꯗꯣ ꯀꯔꯝꯕꯅ ꯊꯩꯗꯣꯛꯁꯤꯔꯁꯨ ꯈꯪꯗꯦ ꯑꯗꯨꯨ ꯌꯥꯝ ꯋꯥꯕꯅꯦ
ꯄꯨꯡ ꯀꯌꯥ ꯇꯥꯔꯒꯦ ꯃꯤꯅꯤꯠ ꯀꯌꯥ ꯌꯧꯔꯒꯦ ꯑꯩ ꯄ꯭ꯔꯦ ꯇꯧꯅꯤꯡꯉꯥꯢ ꯑꯃꯨꯛ ꯀꯧꯔꯦ
ꯑꯗꯨꯒꯨꯝꯕ ꯍꯥꯢꯅꯣ ꯂꯣꯏꯔꯦꯍꯦ ꯅꯪꯁꯤꯀꯣ
ꯀꯩꯒꯤꯅꯣ
ꯌꯥꯝ